ꯍ ꯅꯪꯒꯤꯁꯤ ꯇꯥꯗꯤꯌꯦ ꯑꯣ! ꯇꯥꯕ꯭ꯔꯥ?
ꯇꯥ ꯇꯥꯏꯌꯦ
ꯑꯣ ꯀꯗꯧꯔꯤꯅꯣ? ꯇꯥꯏꯌꯦ ꯇꯥꯏꯌꯦ ꯑꯑꯣ ꯅꯦꯠꯁꯦ ꯅꯨꯡꯉꯥꯢꯇꯕ ꯃꯥꯂꯦꯀꯣ꯫
ꯑꯍꯣꯏ ꯈꯔ ꯍꯣꯏ ꯑꯗꯨ ꯅꯨꯡꯉꯥꯏꯇꯕ ꯃꯥꯜꯂꯦ꯫
ꯑꯗꯨ ꯆꯥꯛ ꯆꯥꯔꯕꯣ?
ꯆꯥꯛ ꯆꯥꯗ꯭ꯔꯤꯌꯦ꯫ꯅꯪꯗꯤ
ꯀꯩꯅꯣ ꯊꯣꯡꯔꯝ ꯕ꯭ꯔꯣ? ꯑꯩꯁꯨ ꯆꯥꯗ꯭ꯔꯤ ꯊꯣꯡꯗꯤ ꯊꯣꯡꯉꯕꯣ? ꯅꯪꯒꯤ ꯅꯦꯇ ꯅꯨꯡꯉꯥꯏꯇ꯭ꯔꯦ ꯑꯃꯨꯛꯀ꯫ ꯇꯕ꯭ꯔꯥ?
ꯅꯪꯅ ꯉꯥꯡꯕꯗꯨꯗꯤ ꯇꯥꯗꯕ꯫
ꯇꯥꯕ
ꯇꯥꯔꯦ ꯇꯥꯔꯦ ꯆꯥꯛ ꯊꯣꯡꯔꯕꯣ?
ꯊꯣꯡ ꯢꯆꯦꯅ ꯊꯣꯡꯉꯤꯌꯦ꯫
ꯑꯣ ꯀꯩꯅꯣ ꯇꯧꯕ꯭ꯔꯣꯕ ꯅꯪꯁꯤꯕꯨ ꯍꯟꯗꯛ ꯃꯔꯛꯁꯤꯕꯨ ꯀꯔꯤ ꯀꯔꯤ ꯇꯧꯔꯒ ꯂꯩꯔꯤꯅꯣ?
ꯑꯩꯁꯦ ꯑꯩꯁꯦ ꯀꯩꯅꯣ ꯇꯧꯋꯦ ꯀ꯭ꯔꯣꯁꯦꯠ ꯈꯔ ꯇꯧꯋꯦ
ꯎꯝ
ꯑꯗꯨꯒ ꯀ꯭ꯂꯥꯁ ꯆꯠꯂꯦ ꯑꯗꯨ ꯉꯛꯇꯅꯦ꯫ ꯅꯪꯗꯤ ꯀꯩ ꯀꯩ ꯍꯣꯠꯅꯔꯤꯒꯦ?
ꯆꯠꯂꯤ ꯫ ꯑꯗꯨ ꯅꯪ ꯀ꯭ꯔꯣꯁꯦꯠ ꯇꯧꯋꯦ ꯍꯥꯏꯁꯦ ꯀꯔꯝꯕꯔꯣ ꯀꯃꯥꯏꯅ ꯇꯧꯕꯅꯣ?
ꯑꯩꯁꯦ ꯑꯗꯨꯝ ꯕꯒꯁꯨ ꯁꯦꯝꯃꯦ, ꯂꯩꯒꯨꯝꯕꯁꯨ ꯑꯗꯨꯝ ꯁꯦꯝꯃꯦ, ꯀꯤꯠꯆꯦꯟꯒꯨꯝꯕꯁꯨ ꯑꯗꯨꯝ ꯁꯦꯝꯕꯅꯦ ꯅꯪꯁꯨ ꯁꯦꯝꯅꯤꯡꯉꯗꯤ ꯑꯩꯉꯣꯟꯗ ꯍꯪꯉꯛꯑꯣ
ꯑꯍꯣꯏꯅꯦ ꯌꯥꯏꯌꯦ ꯑꯗꯨ ꯀꯩꯅꯣꯗꯨ ꯀꯩ ꯀꯩ ꯁꯦꯝ꯭ꯔꯤꯅꯣ ꯅꯪꯗꯤ ꯍꯥꯏꯗꯤ ꯂꯩ ꯁꯦꯝꯦꯝꯕ ꯍꯥꯏꯁꯦ ꯀꯔꯝ ꯀꯔꯝꯕ ꯂꯩ ꯀꯨꯝꯝꯕ
ꯍꯧꯖꯤꯛꯀꯥꯟꯗꯤ ꯀꯩꯅꯣ ꯑꯗꯨꯝ ꯅꯍꯥꯟꯃꯨꯛꯇꯤ ꯇꯨꯂꯤꯞ ꯁꯨ ꯁꯦꯝꯃꯦ ꯑꯗꯨꯒ ꯁꯟꯐ꯭ꯂꯥꯋꯔ ꯅꯦ ꯂꯦꯕꯦꯟꯗꯔ ꯅꯦ ꯀꯥꯔꯅꯦꯁꯟ ꯑꯗꯨꯒ ꯔꯣꯁ ꯕꯣꯀꯦ ꯑꯗꯨꯝ ꯁꯦꯝꯃꯦ ꯇꯥ
ꯑꯣ ꯑꯗꯨꯗꯤ ꯃꯣꯏꯗꯤ ꯀꯃꯥꯏ ꯀꯃꯥꯏ ꯁꯦꯝꯃꯤꯅꯣ ꯍꯥꯏꯁꯦ ꯂꯪꯒꯨꯝꯕꯗꯤ ꯀꯌꯥꯒꯨꯝꯕ ꯆꯪꯒꯦ
ꯑꯥ ꯂꯪꯁꯦ ꯁꯥꯏꯖ ꯃꯇꯨꯡ ꯏꯟꯕꯅꯦꯕ
ꯎꯝ
ꯑꯗꯨꯝ ꯑꯥ ꯂꯪ ꯀꯩꯅꯣꯗꯩ ꯑꯗꯨꯝ ꯌꯥꯔꯕꯅꯦ ꯁꯤꯛꯁ ꯄ꯭ꯂꯥꯏ ꯑꯩꯠ ꯄ꯭ꯂꯥꯏꯁꯨ ꯂꯩ ꯑꯥꯗ ꯞꯂꯥꯏꯟꯗꯤ ꯐꯕ ꯍꯦꯜꯂꯦꯕ
ꯑꯥ
ꯀꯥ ꯍꯨꯛꯄꯨꯗꯤ ꯑꯗꯨꯝ ꯅꯣꯔꯃꯦꯜ ꯁꯥꯏꯖ ꯑꯃ ꯂꯩꯕꯅꯦ ꯑꯗꯨꯗ ꯑꯗꯨꯝ ꯌꯥꯕꯅꯦ ꯑꯩꯠ ꯄ꯭ꯂꯥꯏꯒꯁꯦ ꯁꯤꯛꯁ ꯄ꯭ꯂꯥꯏ ꯈꯣꯏ ꯂꯣꯏ ꯌꯥꯕꯅꯦ ꯑꯗꯨ ꯂꯪꯁꯦ ꯅꯪꯅ ꯕꯦꯛ ꯁꯦꯝꯒꯦ ꯍꯥꯏꯔꯁꯨ ꯑꯗꯨꯗꯤ ꯅꯪꯒꯤ ꯆꯥꯎꯕ ꯅꯪꯅ ꯆꯥꯎꯕ ꯁꯦꯝꯅꯤꯡꯕ꯭ꯔꯥ ꯁꯦꯝꯅꯤꯡꯕ ꯑꯗꯨꯗꯤ ꯅꯪꯒꯤ ꯀꯩꯅꯣ ꯃꯇꯨꯡ ꯏꯜꯂꯦꯕ ꯅꯪꯒꯤ ꯁꯥꯏꯖ ꯃꯇꯨꯡ ꯏꯜꯂꯦꯕ
ꯑ
ꯑꯗꯨꯝ ꯌꯥꯡꯈꯩ ꯑꯅꯤꯗ ꯅꯪ ꯑꯗꯨꯝ ꯕꯦꯛ ꯑꯃꯗꯤ ꯁꯦꯝꯕ ꯌꯥꯒꯅꯤ
ꯎ ꯑꯗꯨꯒ ꯔꯣꯁꯇꯦꯠꯀꯨꯝꯕ ꯅꯪꯅ ꯂꯩ ꯁꯦꯝꯕꯒꯨꯝꯕꯒꯤꯗꯤ
ꯑ ꯂꯩꯥꯏꯁꯨ ꯑꯗꯨꯝ ꯅꯪꯅ ꯄ ꯑꯁꯨꯝ ꯀꯩꯅꯣꯗ ꯌꯥꯕꯅꯤꯗ ꯍꯧꯖꯤꯛ ꯇꯨ ꯄ꯭ꯂꯥꯏ ꯍꯥꯏ ꯄ꯭ꯂꯥꯏ ꯑꯅꯤ ꯂꯧꯕꯗꯅꯦ ꯑꯗꯨꯝ ꯕꯣꯀꯦꯠ ꯑꯆꯧꯕ ꯑꯃꯗꯤ ꯁꯦꯝꯕ ꯌꯥꯒꯅꯤ ꯑꯗꯨ ꯑꯣꯂꯤꯐ ꯒ꯭ꯔꯤꯟ ꯑꯃ ꯃꯅꯥꯒꯤ ꯂꯧꯔꯒ ꯅꯪꯅ ꯄꯣꯠꯆꯥꯛ ꯆꯪꯕꯁꯦ ꯁꯦ ꯇꯔꯥꯅꯦ ꯑꯗꯨꯒ ꯒ꯭ꯂꯨꯒꯟ ꯑꯃꯗꯤ ꯆꯪꯒꯅꯤꯀꯣ ꯑꯗꯨꯒ ꯔꯦꯄꯤꯡ ꯄꯦꯄꯔꯒ
ꯑꯣ ꯑꯗꯨ ꯔꯤꯄꯤꯡ ꯄꯦꯄꯔꯁꯦ ꯍꯣꯏ ꯍꯥꯏꯌꯣ ꯍꯥꯏꯌꯣ
ꯑꯗꯨ ꯅꯪ ꯁꯦꯝꯅꯤꯡꯉꯗꯤꯅꯦ ꯐꯣꯟꯗꯨꯁꯨ ꯑꯗꯨꯝ ꯌꯦꯉ ꯌꯥꯕꯅꯦ ꯐꯣꯟꯗ ꯑꯗꯨꯝ ꯍꯧꯖꯤꯛꯀꯥꯟꯗꯤ ꯌꯥꯝ ꯂꯥꯏꯕꯅꯦꯕ ꯐꯣꯟꯗꯒꯤ ꯌꯦꯡꯕꯗꯨ ꯍꯣꯏ ꯇꯥꯛꯄꯤꯕ ꯍꯦꯟꯅꯗꯦ
ꯅꯪꯁꯨ ꯐꯣꯟꯗ ꯌꯦꯡꯉꯤꯔꯣꯕ
ꯍꯥꯟꯅ ꯍꯧꯔꯛꯄ ꯀꯥꯟꯗ ꯑꯩ ꯐꯣꯟꯗ ꯌꯦꯡꯉꯦ ꯑꯗꯨꯒ ꯍꯧꯖꯤꯛꯁꯨ ꯍꯣꯏ ꯐꯣꯟꯗ ꯑꯗꯨꯝ ꯌꯦꯡꯉꯦ ꯑꯩꯒꯤ ꯑꯥꯏꯗꯤꯌꯥ ꯂꯣꯏ ꯄꯨꯊꯣꯛꯄꯗꯤ ꯑꯩꯁꯨ ꯉꯝꯖꯗ꯭ꯔꯤꯕꯔꯤꯕ ꯌꯥꯝ ꯁꯦꯝꯕ ꯑꯣꯏꯗꯦꯕ ꯑꯩꯁꯨ ꯑꯗꯨꯝ ꯈꯤꯇꯪ ꯌꯦꯡꯉꯒ ꯑꯗꯨꯝ ꯈꯪꯕ ꯈꯪꯉꯛꯑꯗꯤ ꯑꯗꯨꯝ ꯑꯃꯨꯛꯀ ꯌꯦꯡꯗꯕ ꯒꯤ ꯅꯣꯠꯇ ꯏꯔꯒ ꯊꯝꯕꯗꯣ ꯑꯗꯨꯃꯥꯏꯅ ꯑꯣꯏꯌꯦꯕ
ꯑꯣ ꯑꯁ ꯅꯪꯗꯤ ꯌꯥꯝ ꯍꯩꯌꯦꯅꯦ ꯑꯩꯈꯣꯏꯗꯤ ꯇꯝꯕꯅꯦ ꯏꯟꯇꯦꯁꯇꯥꯏꯟ ꯊꯣꯔꯛꯑ ꯇꯣꯛꯑꯦ
ꯇꯥꯃꯣ ꯑꯗꯣ
ꯍ
ꯇꯃꯣ ꯑꯗꯨ ꯍꯥꯏꯔꯥꯛ ꯀꯅꯤ ꯐꯥꯔꯁꯇ ꯖꯁ ꯀꯩꯅꯣꯒꯨꯝꯕꯗꯣ ꯑ ꯊꯔ꯭ꯤ ꯁꯦꯟꯒꯤꯗꯣ ꯑꯗꯨꯝ ꯁꯀꯥꯔꯐꯀꯨꯝꯕ ꯁꯦꯝꯕꯁꯦ ꯁꯤꯗꯒꯤ ꯑꯗꯨꯝ ꯍꯧꯑꯕ ꯅꯠꯇ꯭ꯔꯁꯨ ꯌꯥꯝ ꯂꯨꯕ ꯆꯠꯇ꯭ꯔꯁꯨ
ꯑꯣ
ꯑꯩꯁꯨ ꯑꯍꯥꯟꯕꯗꯅꯦ ꯏꯃꯥꯅ ꯍꯨꯛꯅ ꯑꯆꯕ ꯂꯩꯔꯦ ꯑꯦ ꯑꯗꯨꯒ ꯂꯪꯗꯨꯅꯅꯦ ꯂꯥꯏ ꯃꯆꯥ ꯐꯣꯔ ꯄ꯭ꯂꯥꯏꯗ ꯂꯧꯔꯛꯑꯦ ꯑꯗ ꯑꯩꯗꯤ ꯁꯤꯃ ꯌꯥꯗꯦ
ꯑꯣ ꯍꯧꯖꯤꯛꯁꯦ ꯅꯪ ꯀꯩꯅꯣ ꯇꯧꯕ ꯆꯍꯤ ꯀꯌꯥ ꯁꯨꯔꯒꯦ ꯍꯥꯏꯁꯦ ꯀ꯭ꯔꯣꯁ ꯁꯦꯠ ꯇꯧꯕ
ꯑ ꯑꯩꯁꯦ ꯀ꯭ꯂꯥꯁ ꯇꯦꯟ ꯂꯣꯏꯔꯒ ꯀ꯭ꯂꯥꯁ ꯇꯦꯟ ꯃꯃꯥꯡꯉꯩꯗꯔꯥ ꯑꯗꯨꯗꯩꯗꯤ ꯑꯗꯨꯝ ꯇꯝꯕ꯭ꯔꯥ ꯍꯧꯔꯕ꯭ꯔꯥ ꯑꯃꯗꯤ ꯑꯣꯏꯔꯕꯅꯤ ꯑꯗꯣ ꯍꯩꯇꯕꯩ ꯑꯗꯨ ꯃꯇꯨꯡꯗꯩ ꯑꯗꯨꯝ ꯇꯧꯔꯛꯄꯗꯣ
ꯑꯣ ꯑꯩꯈꯣꯏꯗꯤ ꯇꯦꯂꯦꯟꯁꯦ ꯂꯩꯖꯗ꯭ꯔꯦ ꯅꯣꯏꯗꯤ ꯇꯦꯂꯦꯟꯁꯦ ꯂꯩꯕꯒꯤꯀꯣ ꯌꯥꯝꯅ ꯍꯖꯔꯤ ꯑꯗ ꯅꯣꯡꯃ ꯑꯣꯗ ꯀ ꯇꯥꯎ ꯍꯥꯏꯥꯏꯗꯨꯅꯤ ꯅꯠꯇ꯭ꯔꯥ
ꯍꯣꯏ ꯍꯣꯏ ꯇꯑꯣ ꯌꯥꯏꯌꯦꯦ ꯂꯩꯁꯨ ꯂꯩꯕꯅꯦ ꯑꯗꯨꯝ ꯑꯣꯗꯔ ꯇꯋ ꯌꯥꯏꯑꯌꯦ
ꯀꯩꯅꯣ ꯑ ꯍꯣꯏꯅꯦ ꯌꯥꯏꯅꯦ ꯑꯗꯣ ꯀꯩꯅꯣꯒ ꯇꯧꯕ꯭ꯔꯣꯕ ꯍꯟꯗꯛꯁꯤꯕꯨ ꯋꯦꯗꯔꯁꯤꯕꯨ ꯀꯃꯥꯏ ꯇꯧꯒꯦ
ꯑꯁ ꯌꯥꯝ ꯁꯥꯏꯌꯦꯗ ꯍꯟꯗꯛꯇꯤ ꯑꯗꯨꯒ ꯅꯣꯡꯁꯨ ꯆꯤꯐꯦꯠ ꯆꯤꯛꯐꯦꯠ ꯆꯨꯔꯤꯕ ꯐꯖꯅ ꯆꯨꯕꯁꯨ ꯑꯣꯏꯗꯦ ꯑꯗꯨꯒ ꯅꯣꯡ ꯑꯗꯨꯝ ꯅꯣꯡ ꯇꯥꯔꯁꯨ ꯅꯣꯡ ꯇꯥꯔꯝꯗꯥꯏꯗ ꯌꯥꯝ ꯁꯥꯕ ꯑꯗꯨꯃꯥꯏꯅ ꯑꯣꯏꯌꯦ ꯅꯒꯤ ꯁꯥꯗ ꯔꯣ ꯑꯩꯈꯣꯏꯗꯤ ꯌꯥꯝ ꯁ ꯈꯦꯏ ꯉꯁꯤ ꯃꯄꯥꯟ ꯆꯠꯂꯣ ꯕꯨ ꯎꯝ
ꯍꯣꯏꯅꯅꯦ ꯅꯣꯡꯁꯦ ꯌꯥꯝ ꯆꯨꯗꯦ ꯁꯥꯕ ꯉꯥꯛꯇ ꯁꯥꯏꯌꯦ ꯅꯣꯡꯗꯤ ꯆꯨꯗꯦꯗ
ꯎꯝ ꯑꯩꯈꯣꯏꯗꯤ ꯅꯣꯡ ꯍꯥꯏꯐꯦꯠ ꯍꯥꯏꯐꯦꯠ ꯆꯨꯋꯦ ꯑꯗꯨꯒ ꯌꯥꯝ ꯁꯥꯍꯟꯕ ꯋꯦꯗꯔꯗꯣ ꯃꯤꯒꯁꯦ ꯀꯨꯆꯨꯒ ꯊꯣꯛꯍꯟꯗꯕꯤꯁꯦ
ꯑꯗꯨ ꯑꯗꯨꯅꯦ ꯌꯣ ꯅꯣꯏꯗꯤ ꯅꯣꯡꯃ ꯆꯨꯔꯤꯦ ꯑꯩꯈꯣꯏꯗꯤ ꯅꯣꯡꯁꯨ ꯆꯨꯗꯦ ꯍꯦꯟꯅ ꯀꯥꯏꯔꯦ
ꯑꯁ ꯅꯣꯡ ꯁꯨꯔꯁꯨ ꯏꯪꯕ ꯍꯥꯏꯕꯗꯨ ꯅꯠꯇꯦ ꯑꯗꯥꯏ
ꯑꯩ ꯈꯪꯗ꯭ꯔꯦꯗ ꯇꯧꯔꯤꯁꯦ ꯅꯠꯇ꯭ꯔꯥ ꯄꯨꯖꯤꯁꯦ ꯁꯤꯅꯦ
ꯅꯪꯗꯤ ꯑꯇꯩ ꯀꯩ ꯀꯩ ꯇꯧꯔꯤꯒꯦ ꯑꯗꯨ ꯍꯅꯥ ꯇꯧꯗ꯭ꯔꯣ
ꯑꯩꯗꯤ ꯀꯩꯁꯨ ꯇꯧꯗꯦ ꯑꯩꯗꯤ ꯀꯝꯄ꯭ꯌꯨꯇꯔ ꯀ꯭ꯂꯥꯁ ꯆꯜꯂꯦ ꯃ꯭ꯌꯨꯖꯤꯛ ꯀ꯭ꯂꯥꯁ ꯇꯧꯋꯦ ꯑꯗꯨꯒꯨꯝꯕ ꯉꯥꯛꯇꯅꯤꯗ ꯑꯦ ꯅꯪꯗꯤ ꯒꯤꯇꯔꯁꯨ ꯁꯥꯟꯅꯕ ꯍꯩꯌꯦ ꯅꯠ ꯇꯥꯌꯦꯅꯦ
ꯑꯪ ꯌꯥꯝ ꯀꯟꯅ ꯎꯖꯤꯟꯗ ꯗꯨꯝ ꯏꯁꯥꯅ ꯈꯤꯇꯪ ꯇꯝꯖꯔꯒ ꯇꯧꯕꯗꯨꯏꯗꯩꯩꯗ ꯑꯗꯨꯝ ꯈꯥꯖꯂꯒ ꯑꯇꯧꯕꯗꯤ ꯃꯇꯦꯌꯦ ꯅꯪꯒꯤ ꯁꯤꯅ ꯀꯔꯝꯕꯅꯣ
ꯑꯩꯒꯤꯁꯤꯅ ꯆꯠꯂꯒ ꯁꯨꯝ ꯌꯥꯎꯔꯨꯕ ꯕꯥꯅꯦꯗ ꯑꯩꯈꯣꯏ ꯑꯣꯖꯥꯅ ꯇꯥꯛꯄꯤꯕ ꯍꯣꯏ ꯀ꯭ꯂꯥꯁ ꯇꯧꯕꯗꯣ ꯑꯣꯖꯅ ꯅꯇꯦ ꯄꯤꯌꯥꯅ ꯑꯣꯏꯗꯏꯅꯤ
ꯑꯥ ꯌꯥꯝ ꯐꯩ ꯏꯅꯥ ꯅꯨꯄꯤꯅ ꯀꯌꯥ
ꯐꯕꯅꯦ ꯑꯗꯨꯅ ꯑꯈꯪꯗꯦꯗ ꯍꯩ ꯁꯨ ꯍꯩꯇꯦꯗꯥ ꯈꯤꯕꯗꯥ ꯅꯔꯕꯁ ꯆꯠꯄꯅꯤ ꯀꯩꯅꯣ ꯍꯟꯗꯛꯁꯨ
ꯏꯟꯅꯦ
ꯏꯕꯅꯦ ꯇ꯭ꯔꯦꯁꯨꯂꯦ ꯀꯩꯅꯣ ꯅ ꯅꯥꯟ ꯊꯣꯛꯎꯔꯦ ꯎꯄꯥꯏ ꯂꯩꯇꯦ ꯑꯦꯛꯖꯥꯝꯁꯨ ꯂꯩꯕꯅꯤꯅ ꯇꯦꯁꯨ ꯊꯥꯕ ꯐꯪꯉꯔꯣꯏ
ꯇꯦꯁ ꯑꯦꯛꯁꯄꯤꯔꯤꯌꯦꯟꯁ ꯈꯔ ꯂꯧ ꯒꯦ ꯑꯩꯁꯨ ꯊꯪ
ꯑꯗꯨꯅꯦ ꯎꯄꯥꯏꯂꯩꯇꯦ
ꯅꯣꯡꯃ ꯊꯦꯡꯅ ꯊꯦꯡꯅꯔꯒꯅꯦ ꯅꯪꯅ ꯄꯤꯌꯥꯅꯣ ꯁꯥꯟꯅꯧ ꯑꯣ ꯑꯩꯅ ꯑꯗꯨꯝ ꯀ꯭ꯔꯣꯁ ꯇꯧꯒꯦ
ꯑꯗꯨꯒ ꯅꯪ ꯐꯖꯅ ꯀ꯭ꯔꯣꯁꯦꯁꯁꯨ ꯇꯧꯑꯣ ꯑꯗꯨꯒ ꯒꯤꯇꯔ
ꯎꯝ ꯈꯨꯠ ꯃꯔꯤ ꯄꯥꯟꯕꯅꯤꯅ ꯇꯧꯗꯦ ꯇꯧꯗꯦ ꯈꯨꯠ ꯃꯔꯤ ꯄꯥꯟꯕꯅꯤꯅ ꯑꯩꯗꯤ
ꯃꯥꯅꯦ ꯃꯥꯅꯦ ꯑꯗꯨꯅꯤ ꯈꯪꯗꯦ ꯅꯨꯡꯕꯨ ꯅꯨꯡꯁꯤꯌꯦꯗ ꯎꯅꯗꯕꯁꯨ ꯀꯨꯏꯔꯦ
ꯍꯣꯏ ꯑꯗꯨꯅꯦ ꯍꯥꯏꯁꯦ ꯁꯤ ꯅꯣꯡꯃ ꯇꯦꯛꯅꯁꯦ ꯄꯨꯟꯁꯦ
ꯌꯥꯏꯑꯦ ꯅꯪꯅ ꯊꯕꯛ ꯆꯤꯟꯕꯒ ꯑꯩꯅꯗꯤ ꯄꯨꯟꯁꯦ ꯄꯨꯟꯁꯦ ꯍꯥꯏ ꯅꯪꯅꯗꯤ ꯌꯥꯎꯗ꯭ꯔꯤꯕ
ꯏꯁ ꯌꯥꯔꯦꯍꯦ ꯅꯣꯡꯃ ꯄꯨꯟꯁꯦ ꯌꯥꯅꯤꯗꯨ
ꯍꯣꯏꯅꯦ ꯅꯪꯅ ꯁꯪꯉꯦ ꯍꯥꯏꯕ ꯅꯨꯃꯤꯠꯇꯣ ꯑꯗꯨꯝ ꯍꯥꯏꯕꯤꯔꯛꯑꯣ ꯅꯅꯥꯏ ꯑꯩ ꯑꯗꯨꯝ ꯂꯥꯛꯆꯒꯦ
ꯏꯁ ꯌꯥꯔꯦ ꯀꯣꯆꯤ ꯊꯥꯡꯉꯤꯁꯦ ꯈꯖꯤ ꯊꯝꯕꯤꯁꯦ ꯑꯗꯨꯝ ꯅꯣꯡꯃ ꯄꯨꯟꯁꯦ ꯍꯥꯏꯔꯒ ꯂꯣꯏꯔꯗꯣ ꯑꯗꯨꯗꯥ
ꯑꯗꯨꯅꯦ
ꯁꯪꯕ ꯁꯪꯗꯕ ꯂꯩꯇꯦ ꯍꯧꯖꯤꯛꯀꯥꯟꯗꯤ ꯑꯗꯨꯝ ꯁꯪꯍꯜꯂꯗꯣꯏꯅꯦ ꯄꯨꯟꯁꯦꯕꯨ ꯍꯥꯏꯔꯗꯤ
ꯑꯗꯨꯅꯦ ꯄꯨꯟꯗꯕꯁꯨ ꯀꯨꯏꯔꯦ ꯀꯃꯥꯏꯅ ꯍꯥꯏꯅꯤ ꯏꯃꯥ ꯏꯄꯥꯁꯨ ꯎꯗꯕ ꯀꯨꯏꯔꯦ
ꯑꯍꯣꯏ
ꯅꯣꯏꯒꯤ ꯁꯦꯃꯤꯁꯇꯔꯗꯤ ꯀ꯭ꯔꯝꯀꯥꯟꯗ ꯁꯦꯁꯟꯗꯤ ꯍꯧꯗꯣꯏꯕ
ꯂꯥꯏꯔꯤꯛꯇꯨ ꯇꯝꯅꯤꯡꯗ꯭ꯔꯦ
ꯍꯣꯏꯗ ꯀꯔꯤ ꯍꯩꯕ ꯍꯦꯟꯒꯅꯤ ꯍꯥꯏꯕꯁꯨ ꯅꯠꯇꯦ
ꯎꯝ ꯑꯩꯗꯤ ꯀꯣꯂꯦꯖꯁꯨ ꯆꯠꯇꯕꯒꯤ ꯐꯤꯕꯝꯅꯤ ꯇꯧꯔꯤꯁꯦ
ꯑꯗꯨꯅꯦ ꯆꯠꯂꯨꯔꯅꯨꯗ ꯀꯣꯟꯅ ꯌꯥꯕ ꯀꯥꯟꯗ ꯑꯗꯨꯝ ꯆꯠꯂꯣ ꯑꯦꯛꯖꯥꯝꯒꯨꯝꯕ ꯃꯇꯝꯗ ꯑꯗꯨꯝ ꯆꯠꯂꯣ
ꯍꯧꯖꯤꯛꯀꯥꯟꯗꯤ ꯃꯤ ꯀꯩꯅꯣꯁꯨ ꯑꯣꯏꯗꯔ꯭ꯦ ꯍꯥꯏꯌꯦ ꯁꯤꯜꯂꯦ ꯍꯥꯏꯑꯦ ꯑꯗꯨꯝ ꯊꯥꯕꯁꯤꯁꯨ
ꯍꯧꯖꯤꯛꯇꯤ ꯁꯦꯟꯇꯔ ꯄꯤꯈ꯭ꯔꯕꯅꯦ
ꯍꯣꯏ ꯑꯗꯨꯕꯨ ꯍꯥꯏꯕ ꯑꯗꯨꯅꯅꯤ ꯇꯜꯂꯤꯁꯦ ꯀꯣꯂꯦꯖ ꯀꯥꯔ ꯁꯤꯔꯥ ꯈꯜꯂꯤꯕꯅꯤ
ꯏꯁ ꯀꯣꯂꯦꯖꯇꯤ ꯀꯥꯎꯍꯦ ꯑꯗꯣ ꯐꯔꯦ ꯊꯝꯃꯒꯦ ꯅꯨꯡꯉꯥꯏꯅ ꯂꯩꯔꯣ ꯃꯪ ꯐꯔꯁꯤꯀꯣ
ꯍꯥꯏ
ꯎꯝ